ꯂꯥꯛꯑꯣ
ꯇꯥꯕ꯭ꯔꯣ
ꯑꯦ
ꯀꯩꯗꯧꯔꯤꯅꯣ
ꯑꯩꯗꯣ ꯊꯕꯛ ꯆꯠꯂꯒ ꯍꯜꯂꯛ ꯏꯌꯦ
ꯅꯪꯒꯤ ꯑꯣ ꯅꯪꯒꯤ ꯈꯣꯟ ꯇꯥꯕꯗ ꯌꯥꯝ ꯅꯨꯡꯁꯤꯌꯦ
ꯑꯣ ꯑꯁꯦꯡꯕꯩꯔꯣ ꯅꯨꯡꯁꯤꯔꯝꯒꯅꯤ
ꯀꯨꯏ ꯊꯕꯛ ꯆꯠꯂꯤꯅꯣ
ꯑꯁ ꯀꯩꯅꯣ ꯆꯦ ꯑꯃꯈꯛꯇ ꯂꯧꯊꯣꯛꯄ ꯆꯠꯄ
ꯑꯁ ꯌꯥꯝ ꯐꯩꯅꯦ ꯑꯗꯨꯗꯤ ꯃꯤ ꯃꯆꯥꯗꯤ
ꯍ
ꯇꯨꯡꯗ ꯀꯔꯤ ꯍꯥꯏꯁꯤꯔꯥ ꯑꯆꯧ ꯑꯆꯧꯕ ꯊꯕꯛ ꯇꯧꯕꯒꯤ ꯆꯠꯄ ꯃꯥꯜꯂꯤ ꯑꯗꯨꯗꯤ
ꯀꯟꯅ ꯊꯤꯔꯤꯕꯅꯦ ꯐꯪꯗꯕꯒꯤꯅꯦ
ꯊꯤꯌꯣ ꯊꯤꯌꯣ ꯊꯤꯔꯗꯤ ꯐꯪꯒꯅꯤ ꯊꯤꯕ ꯃꯤ ꯈꯨꯗꯤꯡꯃꯛꯀꯤ ꯐꯪꯉꯅꯤ ꯍꯥꯏꯅ ꯈꯪꯉꯤꯅ ꯑꯩꯈꯣꯏꯁꯨ
ꯍꯣꯏ ꯍꯣꯏ ꯅꯪꯗꯤ ꯆꯥꯛ ꯆꯥꯔꯕꯣ
ꯆꯥꯗ꯭ꯔꯤꯌꯦ
ꯊꯣꯡꯗꯤ ꯊꯣꯡꯉꯕ꯭ꯔꯣ
ꯊꯣꯡꯉꯤ ꯊꯣꯡꯉ ꯑꯩ ꯏꯃꯥ ꯊꯣꯡꯕꯤꯔꯦ ꯑꯗꯨꯕꯨ
ꯑꯁ ꯅ ꯃꯥ ꯑꯣ ꯅꯪꯁꯦ ꯍꯧꯖꯤꯛ ꯍꯧꯒꯠꯇ ꯉꯥꯏꯔꯤꯕ꯭ꯔꯣ
ꯅꯠꯇꯦ ꯅꯠꯇꯦ ꯍꯧꯖꯤꯛꯇꯤ ꯍꯧꯒꯠꯂꯦ ꯑꯗꯨꯕꯨ ꯊꯦꯡꯉꯒ ꯍꯧꯒꯠꯄꯀꯣ
ꯑꯣ
ꯀꯔꯤ ꯃꯔꯝꯒꯤꯅꯣ ꯍꯥꯏꯕꯗꯤ ꯋꯥꯔꯜ ꯀꯞ ꯌꯦꯡꯕꯒꯤꯀꯣ
ꯑꯣ ꯍꯧꯖꯤꯛꯇꯤ ꯑ ꯍꯣꯏ ꯍꯣꯏ ꯅꯨꯄꯥ ꯁꯨꯃꯥꯏ ꯇꯧꯕ ꯃꯇꯝꯅꯦ
ꯅꯨꯄꯤꯁꯤꯡꯁꯨ ꯇꯧꯏꯍꯦ ꯅꯨꯄꯥ ꯈꯛꯅꯗꯤ
ꯅꯨꯄꯤꯁꯤꯡꯗꯤ ꯌꯦꯡꯁꯨ ꯉꯟꯅ ꯍꯧꯒꯠꯂꯦ ꯑꯩꯈꯣꯏꯒꯨꯝꯕꯥ ꯏꯁ
ꯅꯠꯇꯦꯍꯦ ꯅꯠꯇꯦꯍꯦ ꯅꯨꯄꯤ ꯈꯔꯗꯤ ꯍꯧꯖꯤꯛꯐꯥ ꯍꯧꯒꯠꯅ ꯂꯩꯕ ꯃꯤꯁꯤꯡ ꯂꯩꯒꯅꯤ ꯍꯧꯖꯤꯛꯐꯥꯎ
ꯑ
ꯑꯗꯨꯒꯤꯅꯦ
ꯑꯈꯣꯏ ꯁꯥꯏꯗꯤ ꯁꯨꯃꯥꯏ ꯇꯧꯗꯦ ꯀꯕꯤꯅꯁꯨ ꯉꯟꯅ ꯍꯧꯒꯠꯂꯤ ꯑꯩꯈꯣꯏꯗꯤ ꯑꯁ ꯍꯧꯒꯠꯂꯒ ꯍꯧꯖꯤꯛꯁꯨ ꯊꯕꯛ ꯆꯠꯂꯒ ꯑꯃꯨꯛ ꯍꯜꯂꯛꯏꯁꯤꯗꯤ
ꯑꯗꯨꯅꯦ ꯅꯨꯄꯤ ꯍꯥꯏꯕꯗꯣ ꯑꯗꯨꯅꯦꯕ
ꯇꯨꯕ ꯅꯨꯄꯤ ꯄꯥꯝꯕ꯭ꯔꯣ
ꯍꯥꯥ
ꯑꯗꯨ ꯒꯨꯝꯕ ꯅꯨꯄꯤ ꯄꯥꯝꯕ꯭ꯔꯣ
ꯑꯗꯨꯒꯨꯝꯕ ꯅꯨꯄꯤ ꯍꯥꯏꯕꯗꯤ ꯍꯧꯒꯠꯄ ꯑꯗꯨꯒ ꯁꯨꯃꯥꯏ ꯇꯧꯕ ꯅꯨꯄꯤ ꯍꯥꯏꯕ꯭ꯔꯣ
ꯍꯣꯏ
ꯍꯣꯏ ꯑꯗꯨꯒꯤ ꯅꯨꯄꯤꯁꯤꯡꯅꯤ ꯑꯩꯈꯣꯏꯅ ꯊꯤꯔꯤꯕꯁꯦ ꯅꯠꯇ꯭ꯔꯗꯤ ꯑꯩꯈꯣꯏ ꯅꯨꯄꯥꯁꯤꯅ ꯊꯤꯅ ꯍꯧꯒꯠꯂꯁꯨ ꯅꯨꯄꯤꯁꯤꯡꯅ ꯆꯥꯛ ꯊꯣꯡꯖꯤ ꯀꯔꯝꯍꯥꯏ ꯇꯧꯒꯅꯤꯀꯣ ꯑꯗꯨ
ꯑꯁ ꯅꯨꯄꯤ ꯈꯛꯇ ꯊꯣꯛꯀꯅꯤ ꯍꯥꯏꯕ ꯂꯩꯇꯦꯍꯦ
ꯆꯨꯝꯃꯦ ꯑꯗꯨꯕꯨ ꯍꯥꯏꯕꯗꯤ ꯑꯥ ꯅꯣꯡꯃꯗꯤ ꯅꯨꯄꯥꯁꯤꯡꯁꯨ ꯋꯥꯔꯒ ꯑꯗꯨꯒ ꯀꯔꯤ ꯀꯔꯤꯗꯣ ꯍꯥꯏꯔꯒ ꯀꯔꯤ ꯍꯥꯏꯁꯤꯔꯥ ꯑꯗꯨꯒ ꯊꯦꯡꯅ ꯍꯧꯒꯠꯀꯅꯤ ꯍꯧꯒꯠ ꯃꯇꯝꯗ ꯆꯥꯛ ꯊꯣꯡꯔꯒ ꯊꯝꯂꯒ ꯂꯩꯗꯤ ꯑꯗꯨꯕꯨꯅꯦ ꯅꯨꯡꯁꯤꯕꯥ ꯍꯥꯏꯕꯗꯨ
ꯑꯁ ꯃꯪꯒꯤꯁꯤꯗꯤ ꯂꯨꯨꯔꯦꯍꯦ
ꯑꯗꯨꯒꯤꯅꯦ
ꯅꯪꯁꯦ ꯑꯗꯨꯒꯨꯝꯕ ꯅꯨꯄꯤ ꯄꯥꯝꯕꯖꯥꯠꯅꯤꯅꯦ
ꯄꯥꯝꯃꯦ ꯄꯥꯝꯃꯦ ꯑꯗꯨꯅꯠꯇꯗꯤ ꯋꯥꯅ ꯊꯕꯛ ꯇꯧꯔꯒ ꯍꯜꯂꯛꯄ ꯃꯇꯝꯗ ꯑꯗꯨꯒ ꯁꯨꯃꯥꯏ ꯇꯧꯕ ꯃꯇꯝꯗ ꯆꯥꯛ ꯀ ꯀꯔꯤ ꯀꯔꯤ ꯊꯝꯂꯝꯗ꯭ꯔꯗꯤ ꯑꯃꯨꯛꯀ ꯁꯥꯎꯋꯦꯕꯀꯣ
ꯅꯪꯁꯨ ꯁꯥꯎ ꯁꯨꯃꯥꯏꯅ ꯑꯗꯨꯝ ꯁꯥꯎꯕ꯭ꯔꯣ
ꯅꯠꯇꯦꯍꯦ ꯁꯥꯎꯗꯦꯍꯦ ꯑꯩꯗꯤ ꯁꯥꯎ ꯁꯥꯎꯗꯩꯁꯨ ꯅꯨꯄꯤꯁꯨ ꯂꯩꯇꯤꯌꯦ ꯑꯗꯨꯒꯤꯅꯤ ꯁꯥꯎꯋꯦ ꯍꯧꯖꯤꯛ ꯐꯥꯎꯋꯦ ꯁꯥꯎꯗꯦ ꯍꯥꯏꯕꯗꯤ
ꯀꯩ ꯍꯥꯏꯁꯤꯔꯥ ꯑꯁꯤ ꯏꯁꯥꯅꯥꯁ ꯈꯔ ꯈꯔ ꯃꯔꯛ ꯃꯔꯛꯇꯗꯤ ꯊꯣꯡꯉꯦꯕꯀꯣ ꯒꯩꯁꯥꯡ
ꯍꯣꯏ
ꯑꯗꯨꯒꯤꯅꯦ ꯁꯥꯎꯗꯦꯗ ꯅꯨꯃꯤꯠ ꯈꯨꯗꯤꯡ ꯑꯗꯨꯅꯤ ꯅꯨꯃꯤꯠ ꯈꯨꯗꯤꯡ ꯆꯥꯛ ꯆꯥꯗꯁꯨ ꯑꯩꯗꯤ ꯍꯥꯏꯠ ꯀꯔꯤ ꯍꯥꯏꯁꯤꯔ ꯆꯠꯄꯔꯤꯕꯀꯣ
ꯍꯣꯏ
ꯆꯍꯤ ꯑꯅꯤ ꯑꯍꯨꯝ ꯁꯨꯃꯥꯏꯅ ꯇꯧꯕꯒꯤ ꯍꯥꯏꯗꯤ ꯃꯍꯧꯁꯥ ꯀꯩ ꯍꯥꯏꯁꯤꯔ ꯑꯌꯨꯛꯗꯁꯨ ꯆꯥꯛ ꯆꯥꯗ꯭ꯔꯁꯨ ꯆꯠꯄꯀꯨꯝꯕꯀꯣ ꯑꯗꯨꯒꯤꯅꯤ
ꯑꯣ ꯐꯩꯅꯦ ꯑꯗꯨꯗꯤ
ꯀꯔꯤ ꯇꯧꯔꯤꯅꯣ ꯅꯪꯁꯦ ꯊꯕꯛ ꯇꯧꯕ ꯃꯥꯜꯂꯤꯗꯥ
ꯑꯩꯁꯦ ꯀꯥꯗ ꯌꯧꯔꯦ ꯏꯃꯥꯟꯅꯕꯤꯒꯤ ꯀꯣ ꯏꯃꯥꯟꯅꯕꯤꯅ ꯀꯧꯕꯒꯤ ꯁꯨꯝ ꯈꯨꯝꯕꯅꯦ ꯉꯁꯤꯗꯤ ꯊꯕꯛ ꯆꯠꯇꯕꯤꯗ ꯑꯗꯨꯝ ꯂꯩꯗꯣꯏꯔꯣ ꯅꯪꯗꯤ
ꯑꯩ ꯊꯕꯛ ꯇꯧꯗꯣꯏꯗ ꯁꯨꯝ ꯌꯨꯝꯗ ꯂꯩ ꯊꯕꯛ ꯍꯥꯏꯕꯗꯤ ꯑꯄꯤꯛ ꯑꯄꯤꯛꯄ ꯊꯕꯛꯀꯨꯝꯕ ꯃꯄꯥꯟꯗ ꯆꯠꯂꯒ ꯀꯣ ꯇꯧꯕ ꯅꯨꯃꯤꯠ ꯈꯨꯗꯤꯡꯗꯤ ꯆꯠꯇꯤꯌꯦ ꯑꯗꯨꯕꯨ ꯊꯕꯛ ꯂꯩꯕ ꯃꯇꯝꯗ ꯆꯠꯂꯦ ꯑꯗꯨꯒ ꯍꯜꯂꯛꯅꯤ ꯑꯗꯨꯒ ꯌꯨꯝꯗ ꯂꯥꯏꯌꯦ ꯑꯗꯨꯒ ꯁꯨꯃꯥꯏ ꯇꯧꯕꯅꯦ ꯍꯧꯖꯤꯛꯀꯥꯟꯁꯤ ꯍꯣꯏ ꯁꯥꯃꯟꯕꯒꯤꯀꯣ ꯃꯄꯥꯟꯗ ꯃꯄꯥꯟꯗ ꯆꯠꯅꯤꯡꯗꯕ ꯑꯗꯨꯒꯤꯅꯤ
ꯍꯣꯏ ꯁꯥꯕ ꯁꯥꯏ
ꯅꯣꯡ ꯆꯨꯗꯦ ꯅꯣꯡ ꯆꯨꯅꯤꯉꯥꯏ ꯍꯥꯏꯕꯤꯌꯨ
ꯑꯣ ꯀꯔꯤꯌꯥꯕ
ꯑꯩꯈꯣꯏ ꯂꯩꯐꯝꯗ ꯅꯣꯡ ꯆꯨꯗꯤꯌꯦ ꯑꯗꯨꯒꯤ ꯅꯣꯡ ꯆꯨꯅꯤꯉ ꯍꯥꯏꯕꯤꯌꯣ ꯁꯥꯃꯟꯃꯒꯤ
ꯁꯥꯕ ꯑꯗꯨꯒ ꯂꯥꯏꯗꯤ ꯅꯣꯏ ꯂꯧ ꯂꯤꯡꯕ ꯍꯧꯔꯕ꯭ꯔꯣ
ꯑꯩꯗꯤ ꯇꯝꯄꯥꯛꯇ ꯂꯥꯛꯑꯦ ꯍꯥꯎꯍꯥꯎ ꯍꯤꯡꯗꯤ ꯆꯤꯡ ꯍꯣꯏ ꯆꯤꯡ ꯑꯩꯈꯣꯏ ꯈꯨꯣꯟꯗꯒꯨꯝꯕ
ꯀꯂꯤꯀꯣ
ꯅꯠꯇꯦ ꯇꯝꯄꯥꯛ ꯍꯥꯏꯕꯤꯗꯤ ꯑꯩꯈꯣꯏꯒꯤ ꯂꯥꯏꯐꯝꯗꯤ ꯂꯩꯇꯦꯜ ꯂꯧ ꯂꯩꯇꯦꯜ ꯍꯤꯡꯒꯗꯧꯕ ꯂꯧ ꯂꯩꯇꯦ ꯑꯗꯨꯒ ꯀꯔꯤ ꯀꯔꯤꯒꯣ ꯁꯨꯝ ꯑꯩꯈꯣꯏꯒꯤ ꯌꯨꯝꯒꯤ ꯒꯥꯔꯗꯦꯟꯒꯨꯝꯕꯁꯨ ꯂꯩꯗꯤ ꯃꯐꯝ ꯂꯩꯗꯕꯀꯣ
ꯑꯣ
ꯑꯗꯨꯒꯤꯅꯤ ꯑꯗꯨꯒꯤꯅꯤ ꯌꯥꯝ ꯁꯥꯕ ꯁ ꯆꯤꯡꯗꯒꯨꯝꯕꯗ ꯆꯠꯂꯗꯤ ꯅꯨꯡꯁꯤꯠ ꯂꯥꯛꯀꯅꯤ ꯅꯨꯡꯉꯥꯏꯅ ꯂꯩꯒꯅꯤ ꯑꯗꯨꯕꯨ ꯑꯩ ꯂꯥꯏꯔꯤꯛ ꯐꯥꯝꯗꯤ ꯂꯩꯇꯦ ꯑꯗꯨꯒꯨꯝꯕ
ꯁꯤꯗꯤꯤ ꯂꯥꯛꯑꯅ ꯍꯈꯣꯏ ꯑꯩꯈꯣꯏ ꯁ꯭ꯋꯥꯏꯗꯗꯤ ꯂꯥꯛꯑꯅ
ꯑꯩꯈꯣꯏꯗꯤ ꯍꯣꯏ ꯅꯨꯡꯁꯤꯠꯀꯨꯝꯕꯗꯤ ꯂꯥꯛꯑꯦ ꯑꯗꯨꯕꯨ ꯆꯤꯡꯗꯒꯤ ꯂꯥꯛꯄ ꯅꯨꯡꯁꯤꯠꯀꯨꯝꯕꯗꯤ ꯂꯥꯛꯇꯦꯕꯀꯣ
ꯅꯪꯁꯨ ꯆꯤꯡꯤꯡꯒ ꯆꯂꯗꯅ
ꯆꯠꯅꯤꯡꯉ ꯆꯠꯅꯤꯡꯉꯦ ꯑꯗꯨꯕꯨ ꯆꯠꯅꯤꯡꯗꯕꯀꯣ ꯒꯥꯔꯤ ꯇꯣꯡꯅꯤꯡꯗꯕ
ꯑ ꯑꯁ ꯅꯪꯁꯨ ꯒꯥꯔꯤ ꯇꯣꯡꯕ ꯍꯩꯇꯕ꯭ꯔꯣ
ꯍꯩꯇꯦ ꯍꯥꯏꯕ ꯑꯩꯈꯣꯏ ꯇꯥꯕꯅꯤ
ꯑꯣ ꯅꯨꯄꯥꯅ ꯒꯥꯔꯤ ꯊꯣꯡꯕ ꯍꯩꯇꯕꯗꯤ ꯄꯛꯇꯕꯅꯤꯀꯣ
ꯄꯨꯡ ꯀꯔꯤꯁꯦ ꯄꯨꯡ ꯃꯔꯤ ꯃꯉꯥ ꯇꯔꯨꯛꯀꯨꯝꯕꯗꯤ ꯇꯣꯡꯕ ꯍꯩꯗꯕꯀꯣ ꯑꯗꯨꯒꯤꯅꯤ ꯂꯝꯕꯤ ꯁꯥꯡꯅ ꯆꯠꯂꯗꯤ ꯂꯝꯕꯤ ꯐꯥꯔꯤ ꯀꯩꯁꯨ ꯀꯥꯏꯗꯦ ꯑꯗꯨꯕꯨ ꯂꯝꯕꯤ ꯐꯠꯇꯕꯤ ꯂꯝꯕꯤꯒꯨꯝꯕꯗ ꯆꯠꯂꯗꯤꯀꯣ ꯅꯨꯡꯉꯥꯏꯇꯕ ꯑꯗꯨꯒꯤꯅꯤ
ꯍꯣꯏ ꯑꯗꯨꯕꯨꯗꯤ
ꯅꯪꯗꯤ ꯀ꯭ꯂꯥꯁ ꯀꯌꯥ ꯇꯝꯕ꯭ꯔꯣ
ꯑꯁ ꯃꯆꯦ ꯑꯣꯏꯔꯝꯒꯅꯤꯅꯦ ꯑꯩꯁꯦ
ꯁꯤꯤꯟꯊꯅꯗ
ꯅꯥꯏ ꯆꯤꯡ ꯅꯣꯏꯗꯤ ꯑꯉꯥꯡꯁꯤꯡꯅꯤꯅꯦ
ꯑꯦ ꯀ꯭ꯂꯥꯁ ꯀꯌꯥ ꯇꯝꯅꯦ ꯑꯗꯨꯗꯤ
ꯑ ꯋꯥꯁ ꯇꯝꯗ꯭ꯔꯔꯤ
ꯇꯝꯗ꯭ꯔꯦ
ꯀꯥꯁ ꯀꯗ꯭ꯔꯦ
ꯀ꯭ꯂꯥꯁꯁꯦ ꯑꯗꯨꯗꯤ ꯀꯔꯝꯕ ꯀꯩ ꯍꯥꯏꯁꯤꯔꯥ ꯀꯌꯥꯐꯥꯎ ꯀꯥꯔꯤꯕ꯭ꯔꯣ
ꯐꯁꯗ ꯀ ꯀꯗ꯭ꯔꯦ
ꯑꯗꯨꯗꯤ ꯊꯕꯛ ꯇꯧꯔꯕꯅꯦ ꯑꯗꯨꯗꯤ
ꯊꯕꯛꯁꯨ ꯇꯧꯗꯦ ꯑꯗꯨꯝ ꯂꯩꯌꯦ
ꯍꯧꯖꯤꯛꯀꯥꯟꯁꯤ ꯁꯨꯃꯥꯏꯅ ꯂꯑꯣꯧꯗ ꯄꯨꯟꯁꯤ ꯍꯥꯏꯕꯁꯤ ꯅꯨꯡꯉꯥꯏꯔꯒ ꯂꯩꯒꯗꯧꯕꯅꯤ ꯄꯨꯟꯁꯤ ꯍꯥꯏꯕꯁꯤ
ꯍꯣꯏ
ꯖꯧꯒꯅꯤ
ꯑꯗꯨꯟꯅ ꯊꯕꯛ ꯇꯧ ꯑꯩꯈꯣꯏꯁꯨ
ꯍꯣꯏ ꯍꯣꯏ ꯅꯨꯡꯉꯥꯏꯔꯒ ꯂꯥꯏꯔꯒ ꯇꯨꯝꯂꯒ ꯐꯥꯝꯂꯒ ꯑꯃꯨꯒ ꯊꯕꯛ ꯇꯧꯕꯀꯣ ꯑꯗꯨꯒꯤ ꯄꯨꯟꯁꯤꯅꯤ ꯅꯨꯡꯉꯥꯏꯕ ꯍꯥꯏꯕꯁꯦ
ꯍꯣꯏ ꯑꯗꯨꯠꯇꯟꯅ
ꯑꯗꯨꯅꯦ ꯅꯨꯃꯤꯠ ꯈꯨꯗꯤꯡꯃꯛ ꯊꯕꯛ ꯇꯧꯔꯒ ꯋꯥꯔꯒ ꯍꯜꯂꯛꯑꯒ ꯁꯨꯃꯥꯏꯅ ꯇꯧꯗꯣꯏ ꯅꯨꯡꯉꯥꯏꯔꯦꯕꯀꯣ
ꯎꯝ
ꯅꯣꯡꯃ ꯅꯨꯡꯉꯥꯏꯔꯒ ꯇꯨꯝꯂꯒ ꯂꯩꯔꯣ ꯑꯗꯨꯒ ꯅꯣꯡꯃ ꯊꯕꯛ ꯇꯧꯔꯒ ꯑꯃꯨꯛꯀ ꯍꯜꯂꯒꯣ ꯑꯗꯨꯒꯤ ꯄꯨꯟꯁꯤꯅꯤ ꯅꯨꯡꯉꯥꯏꯕ ꯍꯥꯏꯕꯗꯨ
ꯆꯨꯝꯃꯦ ꯆꯨꯝꯃꯦ ꯆꯨꯝꯃꯦ
ꯑꯗꯨꯒꯤꯅꯦ ꯑꯩꯁꯨ ꯈꯪꯗꯦ ꯑꯗꯨꯕꯨ ꯃꯤꯁꯤꯡꯅ ꯍꯥꯏꯕꯀꯣ
ꯃꯤꯁꯤꯡꯅ ꯍꯥꯏꯕꯅꯤ ꯑꯩ ꯑꯩꯁꯨ
ꯑꯣ ꯑꯣ ꯃꯤꯁꯤꯡꯅ ꯍꯥꯏꯕꯅꯦ ꯅꯪꯁꯨ ꯍꯥꯏꯕꯅꯦꯕ ꯅꯪꯉꯣꯟꯗꯒꯤꯗꯤ ꯈꯪ ꯀꯩ ꯍꯥꯏꯕ
ꯑꯩꯉꯣꯟꯗꯗꯤ ꯈꯪꯗꯦ ꯍꯥꯏꯗꯤ ꯑꯩꯗꯤ ꯊꯕꯛꯇꯨ ꯇꯧ ꯇꯧꯗ꯭ꯔꯤꯕꯀꯣ ꯍꯥꯏꯕꯗꯤ ꯊꯕꯛ ꯍꯥꯏꯕꯕꯨ ꯃꯄꯥꯟꯗ ꯑꯃꯨꯛꯀ ꯀꯔꯤ ꯍꯥꯏꯁꯤꯗ ꯑꯌꯨꯛꯇ ꯆꯠꯂꯒ ꯅꯨꯡꯗꯥꯡꯗ ꯍꯜꯂꯛꯄꯒꯨꯝꯕ ꯊꯕꯛꯇꯤ ꯇꯧꯗꯦꯕꯀꯣ
ꯑꯥ
ꯑꯗꯨꯒꯤ ꯑꯩꯁꯨ ꯈꯪꯗꯦ ꯑꯗꯨꯕꯨ ꯃꯤꯁꯤꯡꯅ ꯍꯥꯏꯕꯗꯤ ꯍꯣꯏ ꯆꯨꯝꯗꯤ ꯆꯨꯝꯂꯝꯒꯅꯤꯗ ꯑꯩ ꯍꯥꯏꯕꯁꯤꯀꯣ ꯃꫭꯏꯅ ꯍꯥꯏꯕꯁꯤꯗꯤ ꯃꯈꯣꯏꯅ ꯈꯪꯕꯒꯦ ꯍꯥꯏꯕ ꯃꯥꯜꯂꯦ ꯑꯗꯨꯕꯨ ꯑꯩ ꯈꯥꯡ ꯈꯪꯗꯦ ꯀꯔꯝꯍꯥꯏꯅ ꯇꯧꯕ꯭ꯔꯥ ꯑꯗꯨꯕꯨ ꯊꯕꯛ ꯍꯥꯏꯕꯗꯤ ꯍꯧꯖꯤꯛꯇꯤ ꯇꯧꯎ ꯇꯧꯗꯣꯏꯕꯀꯣ ꯑꯗꯨꯒꯤ
ꯅꯨꯄꯥꯒꯨꯝꯕꯗꯥ ꯊꯤꯔꯤꯕ꯭ꯔꯣ
ꯀꯔꯤ ꯍꯥꯏꯕ
ꯅꯨꯄꯥꯒꯨꯝꯕꯗꯥ ꯊꯤꯔꯤꯕ꯭ꯔꫭ
ꯅꯨꯄꯥ ꯊꯤꯗꯦꯗꯥ ꯅꯨꯄꯥꯕꯨ ꯅꯨꯄꯥ ꯅꯨꯄꯥꯕꯨ ꯀꯔꯤ ꯇꯧꯗꯣꯏꯅꯣꯗ
ꯊꯥꯖꯗꯦꯗ ꯍꯧꯖꯤꯛꯀꯥꯟꯒꯤ ꯅꯨꯄꯤꯁꯤꯁꯨ ꯃꯥꯅ ꯍꯥꯏꯔꯒ ꯍꯥꯏꯔꯒ ꯑꯃꯨꯛ
ꯍꯣꯏ ꯍꯣꯏ ꯍꯣꯏ ꯆꯨꯝꯃꯤ ꯆꯨꯝꯃꯦ ꯅꯪꯅ ꯍꯥꯏꯕ ꯆꯨꯝꯃꯦ ꯑꯗꯨꯒ ꯅꯨꯄꯥꯁꯤꯡꯁꯨ ꯅꯨꯄꯤꯒ ꯊꯤꯒꯦ ꯅꯨꯄꯤꯒ ꯂꯩꯖꯗꯦ ꯀꯥꯗꯁ ꯅꯨꯄꯥꯁꯨ ꯅꯨꯄꯤꯒ
ꯍꯣꯏ ꯆꯞ ꯃꯥꯟꯅꯩ ꯑꯅꯤ ꯃꯔꯛ ꯀꯣ ꯆꯞ ꯃꯥꯟꯅꯩꯌꯦꯕ
ꯍꫭꯏ ꯃꯥꯟꯅꯩ
ꯑꯗꯨꯕꯨ
ꯄꯨꯡ ꯀꯌꯥꯗ ꯆꯥꯛ ꯆꯥꯅ ꯆꯥꯛ ꯆꯥꯗꯣꯏꯅꯣ ꯅꯪꯗꯤ
ꯈꯪꯗꯦꯗ ꯕꯔꯣ ꯃꯈꯥꯏꯒꯨꯝꯕꯗꯤ ꯆꯥꯒꯦ ꯆꯥꯅꯤꯡꯉꯗꯤ
ꯍꯥꯏꯕꯗꯤ ꯆꯥꯛꯁꯦ ꯂꯥꯝꯗꯕꯀꯣ ꯑꯌꯨꯛꯇ ꯆꯥ ꯊꯥꯛꯑꯒ ꯕ꯭ꯔꯦꯛꯐꯥꯁ ꯇꯧꯕꯀꯣ ꯑꯗꯨ ꯍꯧꯖꯤꯛ ꯐꯥꯎꯗꯤ ꯂꯥꯝꯗꯕ ꯑꯗꯨ
ꯑꯩꯅ ꯆꯥꯛ ꯂꯥꯗꯕꯗꯤ
ꯍꯣꯏ ꯑꯩꯗꯤ ꯍꯥꯏꯕꯗꯤ ꯆꯍꯤ ꯑꯅꯤ ꯑꯍꯨꯝꯒꯨꯝꯕ ꯑꯩ ꯁꯨꯃꯥꯏꯅ ꯇꯧꯔꯒ ꯀ꯭ꯂꯥꯁ ꯀꯨꯝꯕ ꯀꯣꯂꯦꯖ ꯆꯠꯄꯀꯣ ꯑꯗꯨ ꯁꯨꯃꯥꯏꯅ ꯇꯧꯔꯒ ꯑꯩꯒꯤ ꯇꯥꯏꯃꯤꯡ ꯍꯥꯏꯕꯗꯤ ꯑꯌꯨꯛꯇ ꯆꯠꯂꯒ ꯑꯃꯨꯛꯀ ꯍꯜꯂꯛꯑꯒ ꯍꯜꯂꯛꯑꯒ ꯄꯨꯡ ꯑꯅꯤ ꯑꯍꯨꯝ ꯃꯔꯤꯒꯨꯝꯕꯗ ꯍꯜꯂꯛꯑꯒ ꯆꯥꯛ ꯆꯥꯏꯌꯦꯕꯀꯣ ꯑꯗꯨꯒꯤ ꯃꯇꯝꯗꯣ ꯆꯍꯤ ꯑꯅꯤ ꯑꯍꯨꯝ ꯁꯨꯔꯦꯕ ꯑꯗꯨꯒꯤ ꯃꯗꯨꯒꯤ ꯃꯇꯝꯗ ꯑꯃꯨꯛꯀ ꯂꯥꯛꯄꯀꯣ ꯍꯥꯏꯕꯗꯤ ꯑꯥ ꯆꯥꯕꯒꯤ ꯈꯨꯗꯤꯡ
ꯃꯇꯝꯗꫭ
ꯑꯣ ꯑꯣ ꯐꯩꯅꯦ ꯍꯣꯏ ꯐꯩ ꯐꯩꯌꯦ
ꯅꯪꯕꯨ ꯋꯥꯔꯤ ꯁꯥꯕꯕꯁꯤ ꯌꯥꯝ ꯅꯨꯡꯉꯥꯏ ꯀꯔꯤ ꯇꯧꯕ ꯌꯥꯥꯔꯣ
ꯍꫭ ꯍꯥꯞꯄꯒꯤꯅꯦ
ꯍꯥꯥ
ꯍꯨ ꯍꯥꯞꯄꯒꯤ
ꯑꯁ ꯈꯔ ꯍꯥꯎꯋꯣꯗꯅ ꯑꯗꯨꯗꯤ
ꯈꯔ ꯍꯥꯎꯅꯤꯉꯥꯏ ꯍꯨ ꯍꯥꯞꯄꯥꯑꯩꯅꯥ
ꯑꯃꯨꯛꯀ ꯍꯥꯞꯄꯣ ꯑꯗꯨꯗꯤ
ꯄꯨ ꯅꯪꯕꯨ ꯍꯦꯟꯅ ꯅꯨꯡꯉꯥꯏꯁꯤꯗꯤ
ꯅꯠꯇꯤꯍꯦ ꯑꯩꯗꯤ ꯈꯪꯏ ꯑꯗꯨ
ꯅꯪꯅ ꯍꯦꯟꯅ ꯅꯨꯡꯉꯥꯏꯌꯦ
ꯅꯨꯡꯉꯥꯏꯔꯝꯂꯣꯏꯗꯥ
ꯅꯨꯡꯉꯥꯏꯌꯦ ꯀꯩꯅꯣ ꯅꯨꯡꯉꯥꯏꯇ꯭ꯔꯒ ꯅꯨꯡꯉꯥꯏꯌꯦ ꯀꯃꯥꯏ ꯍꯥꯏꯗꯣꯏꯅꯣ ꯅꯪꯁꯨ
ꯑꯩ ꯑꯃ ꯋꯥ ꯑꯃ ꯍꯪꯒꯦ
ꯍꯪꯉꯣ
ꯑꯗꯣ ꯅꯪꯒꯤ ꯆꯍꯤꯗꯤ ꯀꯌꯥ ꯁꯨꯔꯕ꯭ꯔꯣ
ꯀꯌꯥ ꯁꯨꯒꯗꯣ ꯃꯥꯟꯒꯦ
ꯈꯪꯗꯦꯅꯦ ꯍꯥꯏꯗꯤ
ꯑꯗꯣ ꯅꯪ ꯍꯥꯏꯌꯨꯅꯦ
ꯅꯁꯥꯛꯁꯨ ꯎꯗꯦ ꯑꯗꯨꯒ ꯑꯗꯨ ꯅꯪ ꯅꯪꯒꯤ ꯈꯣꯟ ꯇꯥ ꯍꯣꯏ ꯅꯪꯒꯤ ꯈꯣꯟ ꯍꯣꯏ ꯅꯪꯒꯤ ꯈꯣꯟ ꯇꯥꯕꯗ ꯆꯍꯤꯁꯦ ꯀꯨꯟꯒꯨꯝꯕꯗꯤ ꯁꯨꯔꯝꯒꯅꯤꯗ ꯀꯨꯟ ꯍꯦꯟꯂꯝꯒꯗ꯭ꯔꯥ
ꯍꯦꯜꯂꯦ ꯍꯦꯜꯂꯦ ꯍꯦꯜꯂꯦ
ꯑꯗꯨꯒ ꯇ꯭ꯋꯦꯟꯇꯤꯐꯥꯏꯚ ꯀꯨꯝꯕꯗꯤ ꯍꯦꯜꯂꯣꯏꯗꯀꯣ
ꯑꯗꯨ ꯃꯄꯥꯗ ꯍ ꯍ ꯍ ꯍ
ꯃꯄꯥꯗ ꯍꯥꯏꯕꯗꯤ ꯑ ꯇ꯭ꯋꯦꯟꯇꯤ ꯁꯦꯚꯦꯟꯒꯨꯝꯕ ꯇ꯭ꯋꯦꯟꯇꯤ ꯁꯤꯛꯁ
ꯌꯥꯎꯗ꯭ꯔꯤ ꯅꯪꯅ ꯉꯁ ꯑꯍꯥꯝꯕ ꯑꯍꯥꯝꯕ ꯍꯥꯏꯕꯗꯣ
ꯍꯣꯏ
ꯑꯗꯨꯗ ꯆꯜꯂꯦ
ꯑꯗꯨꯗꯤ ꯇ꯭ꯋꯦꯟꯇꯤ ꯊ꯭ꯔꯤꯒꯨꯝꯕꯀꯣ ꯇ꯭ꯋꯦꯟꯇꯤ ꯐꯣꯔꯒꯨꯝꯕ
ꯅꯪꯅ ꯑꯩꯍꯥꯟ ꯍꯥꯟꯅ ꯍꯥꯏꯕꯗꯣ